ꯆꯥꯛ ꯆꯔꯕꯣ
ꯆꯥꯛ ꯆꯥꯗ꯭ꯔꯤ ꯇꯨꯝ ꯍꯩꯕꯗ ꯉꯥꯏꯔꯤ ꯍꯥ
ꯊꯣꯡꯗ꯭ꯔꯤꯕꯣ ꯍꯥꯏꯁꯦ
ꯊꯣꯡꯉꯦ ꯂꯣꯏꯗ꯭ꯔꯤ
ꯀꯅꯥꯅ ꯊꯣꯡꯉꯤꯅꯣ
ꯎꯝ ꯉꯔꯥꯡ ꯕꯣꯜ ꯌꯦꯡꯗ꯭ꯔꯣ
ꯉꯔꯥꯡꯁꯦ ꯁꯤꯗ ꯃꯤꯅꯤꯠ ꯃꯉꯥ ꯇꯔꯥꯃꯨꯛ ꯌꯦꯡꯉꯝ ꯃꯥꯜꯂꯦ ꯑꯗꯨꯗꯩꯩ ꯑꯗꯨꯝ ꯇꯨꯝꯃꯦ
ꯏꯪꯂꯦꯟꯒꯤ
ꯌꯦꯡꯗꯦꯗꯥ
ꯅꯍꯥꯟ ꯏꯪꯂꯦꯟ ꯗ꯭ꯔꯣ ꯆꯠꯆꯟꯈ꯭ꯔꯦ ꯏꯌꯥꯝꯕꯒꯤ ꯄꯩꯁꯥ ꯁꯠꯇꯣꯛꯍꯧꯗ꯭ꯔꯦ
ꯅꯪ ꯅꯪꯒꯤꯗꯤ ꯑꯗꯨ
ꯏꯪꯂꯦꯟ ꯗ꯭ꯔꯣ ꯆꯠꯁꯤꯜꯂꯛꯑꯝꯃꯤꯅ ꯑꯥ ꯏꯀꯨꯃꯤꯂꯦꯇꯔ ꯃꯌꯥꯝ ꯁꯦꯝꯕꯗꯣ ꯏꯪꯂꯦꯟ ꯗ꯭ꯔꯣ ꯆꯠꯈ꯭ꯔꯕꯅꯤꯅ ꯌꯥꯝ ꯃꯥꯡꯉꯦ
ꯅꯪ
ꯍꯥꯥ ꯌꯥꯗ꯭ꯔꯦ
ꯎꯝ
ꯑꯥ ꯕꯦꯠ ꯑꯅꯤ ꯕꯦꯠ ꯑꯅꯤꯒꯨꯝꯕꯗꯤ ꯌꯥꯔꯦ ꯕꯦꯠ ꯑꯅꯤꯒꯨꯝꯕꯗꯤ ꯌꯥꯔꯤꯕ ꯑꯌꯥꯝꯕ ꯑꯝꯇ ꯌꯥꯗ꯭ꯔꯦ ꯑꯩ ꯉꯔꯥꯡ ꯂꯣꯏ ꯀꯩꯅꯣ ꯗꯤꯂꯦꯠ ꯇꯧꯊꯣꯛꯈ꯭ꯔꯦ ꯌꯥꯗꯕꯈꯩ
ꯀꯥꯑꯕ ꯇꯋꯥ ꯂꯤꯒꯋꯥꯡꯑꯦ
ꯗꯥ ꯔꯦꯟꯖꯤꯅꯕꯨꯗꯤ ꯍꯥꯏꯔꯛꯄꯅꯦꯕꯀꯣ ꯗ꯭ꯔꯣ ꯆꯠꯊꯧ ꯃꯥꯥꯜꯂꯦꯅ
ꯋꯥꯔꯤ ꯁꯥꯟꯅꯔꯝꯕ꯭ꯔꯣ ꯍꯥꯢꯖꯦ
ꯍꯥꯥ
ꯋꯥꯔꯤ ꯁꯥꯟꯅꯔꯝꯕ꯭ꯔꯣ ꯍꯥꯏꯖꯦ
ꯅꯍꯥꯟ ꯀꯩꯅꯣ ꯆꯥ ꯊꯛꯄ ꯊꯣꯛꯃꯤꯟꯅꯕꯩꯗꯣ ꯈꯣꯡꯎꯞ ꯂꯩꯕ ꯆꯠꯄꯩꯗꯣ ꯑꯗꯒꯤ ꯃꯥꯅ ꯗ꯭ꯔꯣ ꯆꯠꯅꯤꯅ ꯍꯥꯏ ꯂꯩꯔꯛꯄꯅꯦꯕ ꯗꯣꯔ ꯆꯠꯄ ꯌꯥꯕꯒꯤ ꯆꯥꯟꯁ ꯌꯥꯝ ꯋꯥꯡꯉꯦꯅ
ꯅꯪꯗꯤ ꯋꯤꯟ ꯑꯣꯔ ꯗꯣꯔꯗ ꯊꯥꯕ ꯌꯥꯗꯕ
ꯋꯤꯟ ꯑꯣꯔ ꯗ꯭ꯔꯣ ꯑꯗꯨꯗꯤ ꯀꯩꯅꯣꯗꯨꯗꯤ ꯑꯣꯠꯇꯤ ꯌꯥꯝ ꯅꯦꯝꯕ ꯍꯥꯏꯇꯥꯔꯦ ꯑ ꯕꯦꯠ ꯑꯅꯤ ꯑꯃꯗꯤ ꯑꯩꯅ ꯏꯪꯂꯦꯟꯗ ꯍꯥꯞꯇꯕꯅꯦꯕ ꯑꯗꯥ ꯑꯅꯤ ꯍꯥꯞꯇꯕ ꯑꯅꯤꯗꯨꯗꯤ ꯂꯩꯍꯧꯔꯤ ꯑꯗꯨꯒ ꯍꯥꯞꯄ ꯉꯩꯗꯨꯗꯤ
ꯀꯌꯥ ꯀꯌꯥ ꯊꯥꯏꯕ
ꯂꯨꯄꯥ ꯆꯅꯤ ꯊꯥꯕ ꯆꯍꯨꯝ ꯊꯥꯕ ꯂꯤꯁꯤꯡ ꯃꯔꯤ ꯐꯪꯒꯗꯕ ꯑꯗꯒꯤ ꯂꯤꯁꯤꯡ ꯑꯅꯤ ꯐꯪꯒꯗꯕ ꯑꯅꯤꯗꯤ ꯂꯩ ꯉꯔꯥꯡꯗꯤ ꯔꯣꯅꯥꯜꯗꯣ ꯐꯦꯟ ꯃꯌꯥꯝꯅ ꯂꯣꯏꯔꯦ
ꯉꯔꯥꯡ ꯒꯣꯜ ꯑꯅꯤ ꯆꯟꯒꯔ ꯃꯥꯜꯂꯦ
ꯉꯔꯥꯡ ꯒꯣꯜ ꯑꯅꯤ ꯆꯪꯈ꯭ꯔꯦ ꯄꯨꯂꯞ ꯃꯣꯏ ꯇꯔꯨꯛ ꯖꯦꯔꯣꯔ ꯃꯉꯥ ꯖꯦꯔꯣꯔ ꯑꯗꯨꯃꯥꯏꯅ ꯆꯠꯂꯤ ꯉꯔꯥꯡ
ꯕꯣꯜ ꯌꯦꯡꯕ꯭ꯔꯣ ꯉꯔꯥꯡ ꯏꯪꯂꯦꯟꯒꯤꯕꯣ
ꯏꯪꯂꯦꯟꯒꯤ ꯑꯩ ꯌꯦꯡꯒꯦ ꯇꯧꯔꯝꯃꯒ ꯑꯗꯨꯝ ꯇꯨꯡꯒꯤ ꯂꯩꯔꯝꯃꯦ ꯏꯁꯥ ꯋꯥꯃꯟꯕꯒꯤ ꯀꯃꯥꯏꯅ ꯇꯧꯔꯒ ꯇꯨꯡꯒꯤꯅꯣ ꯒꯌꯥꯟ ꯑꯃ ꯇꯥꯍꯧꯗ꯭ꯔꯦ
ꯆꯥꯛꯇꯤ ꯀꯃꯥꯏ ꯇꯧꯕ
ꯆꯥꯛ ꯉꯥꯗ ꯆꯠꯂꯒ ꯆꯥꯔꯅꯤ ꯁꯤꯗ ꯆꯥꯒꯦ ꯇꯧꯕꯅꯦ ꯑꯗꯣ ꯁꯤꯗ ꯑꯃꯨꯛ ꯑꯩꯅ ꯑꯃꯨꯛ ꯆꯥꯊꯣꯛꯑ ꯆꯠꯄꯗꯣ ꯑꯃꯨꯛ ꯅꯨꯡꯉꯥꯏꯇ꯭ꯔꯦ ꯉꯥꯗ ꯆꯠꯂ ꯆꯥꯔꯒꯦꯅ
ꯆꯥꯗꯨꯁꯨ ꯁꯤꯗꯩ ꯊꯣꯡꯉ ꯄꯨ ꯌꯥꯗ꯭ꯔꯣ ꯏꯟꯁꯥꯡꯗꯣ ꯌꯦꯟ ꯀꯦꯖꯤ ꯥꯃꯈꯥꯏꯃꯥ ꯇꯧꯔꯒ ꯑꯥ ꯆꯝꯊꯣꯡ ꯇꯧꯔꯒ ꯑꯗꯨꯅ ꯑꯆꯝꯕ ꯆꯥꯕꯅ ꯐꯠꯇꯔꯣ ꯑꯥ ꯍꯣꯇꯦꯜꯗꯩ ꯊꯥꯎꯋꯣ ꯀꯩꯋꯣ ꯄꯨꯡꯂꯩ ꯂꯩ ꯃꯥꯁꯂꯥꯋꯣ ꯀꯩꯋꯣ
ꯂꯩꯇꯦꯌꯦ ꯃꯃꯥꯒꯤ ꯀꯩꯅꯣ ꯆꯝꯐꯨꯠꯅꯦ ꯑꯗꯒꯤ ꯆꯝꯊꯣꯡꯅꯦ ꯉꯥ ꯉꯧꯕꯥꯃꯥꯅꯦ ꯑꯗꯨꯃꯥꯏꯅ ꯇꯧꯔ ꯄꯤꯖꯕꯅꯦꯕ
ꯑꯗꯨꯗꯤ ꯑꯗꯨ ꯂꯨꯄꯥ ꯌꯥꯡꯈꯩ ꯌꯥꯡꯈꯩ ꯂꯩꯗꯣꯏ ꯁꯔꯨꯛꯄꯨꯗꯤ ꯁꯤꯗꯒꯤ ꯌꯦꯟꯗꯣ ꯀꯦꯖꯤ ꯇꯪꯈꯥꯏ ꯑꯃ ꯑꯣꯔ ꯀꯦꯖꯤ ꯑꯃ ꯂꯧꯔꯒ ꯒ꯭ꯌꯥꯟ ꯇꯥꯥꯟꯅ ꯐꯖꯅ ꯆꯥꯕ ꯐꯠꯇ꯭ꯔꯣ
ꯐꯩꯌꯦ ꯑꯗꯨꯅꯕꯨꯗꯤ ꯍꯟꯗ ꯇꯨꯝꯕ ꯍꯧꯒꯠꯄꯗꯣ ꯍꯧꯖꯤꯛꯇ ꯍꯧꯒꯠꯄꯗꯥ ꯉꯥꯏꯔꯤ ꯑꯩꯁꯨ ꯆꯞ ꯃꯥꯟꯅꯩꯌꯦ
ꯌꯥꯔꯦ ꯌꯥꯔꯦ ꯅꯪ ꯌꯥꯍꯧ ꯇꯨꯊꯦꯡꯗꯣ ꯌꯥꯔꯥꯔꯣꯏ
ꯋꯥꯏꯅꯦ ꯏꯕꯨꯡ ꯇꯧ ꯀꯥꯟꯗꯅ ꯗꯣꯛꯇꯔ ꯆꯠꯂꯨꯔ ꯍꯜꯂꯛꯄꯒꯥꯏꯁꯦ
ꯑꯌꯨꯛ ꯊꯨꯏꯁꯟ ꯆꯠꯇ꯭ꯔꯦ
ꯑꯌꯨꯛ ꯇꯨꯏꯁꯟ ꯍꯌꯦꯡꯗꯒꯤ ꯂꯥꯛꯑꯣꯅ ꯍꯥꯏꯔꯛꯄꯣ ꯉꯔꯥꯡ ꯐꯣꯟ ꯇꯧꯔꯛꯑꯝꯕꯅꯦ ꯑꯩ ꯋꯥ ꯉꯥꯡꯕ ꯅꯪꯗꯦ ꯃꯥꯅ ꯐꯣꯏ ꯇꯛ ꯇꯛ ꯉꯥꯡꯖꯜꯂꯛꯑꯦ ꯍꯌꯦꯡ ꯂꯥꯛꯑꯅꯨ ꯍꯥꯏꯒꯦ ꯇꯧꯕꯅꯦ ꯍꯥꯏꯔꯛꯑꯦ ꯄꯨꯟꯁꯤꯕ ꯑꯃ ꯇꯨꯋꯦꯞ ꯀꯤꯗꯨ ꯀꯩꯝ ꯍꯥꯏꯔꯛꯇꯦ ꯅꯥꯕ ꯦꯛ ꯇꯨ ꯑꯣꯏꯔꯦ ꯀ ꯍꯥ
ꯅꯨꯃꯤꯠ ꯃꯔꯤꯅꯤ ꯍꯦꯜꯂꯕꯣ
ꯈꯪꯗꯦ ꯅꯥꯕ ꯑꯍꯨꯝꯅꯤ ꯃꯔꯤꯅꯤ ꯁꯨꯔꯕ ꯀꯩꯅꯣꯝ ꯇꯧꯋꯦꯅ ꯒ꯭ꯌꯥꯟ ꯑꯝ ꯇꯥꯗꯦ ꯇꯧꯋꯦ
ꯅꯣꯡꯃꯥꯏꯖꯤꯡ ꯅꯨꯃꯤꯠ ꯁꯨꯇꯤ ꯊꯥꯖꯦ ꯍꯥꯏꯗꯥꯏꯅꯦ
ꯅꯨꯃꯤꯠ ꯃꯔꯤꯅꯤꯃꯨꯛ ꯊꯥꯥꯁꯦ ꯍꯥꯏꯕꯅꯤ ꯇꯥꯡ ꯀꯨꯟꯅꯤꯊꯣꯏꯗꯔ ꯀꯩꯅꯣ ꯃꯣꯏ ꯁꯨꯇꯤ ꯊꯥꯒꯨꯝ ꯇꯧꯅꯦꯕꯀꯣ ꯀꯨꯟꯅꯤꯊꯣꯏ ꯀꯨꯟꯍꯨꯝꯗꯣꯏ ꯀꯨꯟꯃꯔꯤ ꯅꯨꯃꯤꯠ ꯍꯨꯝꯅꯤ ꯁꯨꯔꯦ ꯍꯥꯌꯦꯡꯒ ꯀꯨꯟꯃꯉꯥ
ꯄꯩꯁꯥꯗꯤ ꯄꯤꯔꯛꯇꯔꯤꯕꯣ
ꯄꯤꯔꯛꯇꯦ ꯅꯥꯕ ꯍꯣꯔꯦꯟ ꯍꯥꯏꯁꯤꯔꯅ ꯈꯜꯂꯤ ꯐꯣꯟ ꯇꯧꯔꯒ
ꯇꯥꯡ ꯀꯌꯥ ꯊꯥ ꯐꯥꯒꯦ
ꯇꯥꯡ ꯃꯔꯤ ꯇꯔꯦꯠ ꯅꯤꯄꯥꯥꯟ ꯑꯗꯨꯋꯥꯏꯗ ꯐꯥꯗꯧꯅꯦꯕ ꯇꯔꯦꯠ ꯅꯤꯄꯥꯟ ꯑꯗꯋꯥꯏ ꯐꯥꯔꯝꯅꯤ
ꯒꯤ ꯃꯃꯥꯡ ꯍꯟꯗꯛꯀꯤ ꯖꯨꯟꯒꯤ ꯇꯥꯡ ꯅꯤꯄꯥꯟ ꯁ꯭ꯋꯥꯏꯗ
ꯑ
ꯎꯝ ꯑꯗꯨꯗꯤ ꯐꯅꯌꯥꯝ ꯍꯦꯜꯂꯦ ꯀꯩꯅꯣ ꯅꯪꯗꯨꯗꯤ
ꯅꯤ ꯍꯦꯜꯂꯦ
ꯉꯍꯥꯟꯅ ꯇꯥꯡ ꯇꯔꯥꯃꯔꯤ ꯇꯔꯥꯃꯉꯥ ꯇꯔꯥ ꯇꯔꯨꯛ ꯌꯧ ꯔꯒ ꯍꯥꯏꯍꯧꯒꯦ ꯍꯥꯏꯗ꯭ꯔꯒ
ꯐꯣꯟ ꯇꯧꯔ ꯍꯥꯏꯔꯁꯨ ꯌꯥꯅꯤ ꯀꯩꯅꯣ ꯐꯥꯈ꯭ꯔꯕꯅꯤ ꯏꯗꯣꯝꯆꯥ ꯈꯔ ꯄꯤꯔꯛꯄ ꯌꯥꯕ꯭ꯔꯥꯅ
ꯀꯁꯨꯕꯨ ꯀꯌꯥꯗ ꯍꯥꯏꯅꯔꯕ
ꯃꯣꯏꯗꯣ ꯀꯌꯥ ꯍꯥꯏꯅꯗꯣꯏꯅꯣ ꯈꯪꯗꯦ ꯃꯥ ꯇꯧꯕꯤꯌꯣꯅ ꯇꯧꯔꯤꯅꯦ ꯑꯗꯣ ꯊꯥꯒꯥꯏ ꯑꯃꯗꯥꯏꯦꯛ ꯇꯧꯔꯒꯗꯤ ꯊꯥꯒꯥꯏꯗꯨꯒꯤ ꯄꯩꯁꯥꯗꯣ ꯂꯧꯕ ꯅꯨꯡꯉꯥꯏꯗꯅ ꯁꯟꯗꯦꯐꯧ ꯂꯦꯞꯇꯕꯤꯗ ꯇꯧꯒꯦ ꯇꯧꯅꯤ ꯅꯠꯇ꯭ꯔꯗꯤ ꯊꯥꯈꯥꯏꯕ ꯐꯥꯗꯕꯒꯤ ꯃꯑꯣꯡꯗ ꯊꯥ ꯐꯤꯗꯣ ꯍꯥꯏꯐꯝ ꯈꯪꯗꯕꯩ ꯃꯑꯣꯡ ꯇꯥꯔꯅꯦꯕ
ꯎꯝ
ꯅꯍꯥꯟꯗꯒꯤ ꯍꯧꯕ ꯅꯍꯥꯟꯗꯒꯤ ꯅꯠꯇ꯭ꯔꯣ ꯑꯩ ꯍꯧꯔꯤꯗꯣ ꯅꯔꯥꯡ ꯅꯍꯥꯟ ꯅꯍꯥꯟꯗꯒꯤ ꯅꯨꯃꯤꯠ ꯅꯤꯅꯤ ꯁꯨꯔꯦꯕꯀꯣ ꯅꯪ ꯀꯥꯎꯔꯖꯨ ꯅꯤꯡꯁꯤꯡꯉꯣ ꯅꯍꯥꯟꯁꯦ ꯇꯥꯡ ꯀꯌꯥꯅꯣ ꯇꯥꯡ
ꯇꯥꯡ ꯀꯨꯟꯃꯥꯊꯣꯏꯔꯣ
ꯅꯍꯥꯟ ꯇꯥꯡ ꯀꯨꯟꯃꯥꯊꯣꯏꯒꯗꯤ ꯅꯍꯥꯟ ꯅꯍꯥꯟ ꯀꯨꯟꯃꯥꯊꯣꯏꯗꯕꯨꯗꯤ ꯅꯍꯥꯟꯗꯒꯤ ꯍꯧꯕꯅꯦꯕ ꯅꯨꯃꯤꯠ ꯅꯤꯅꯤ ꯈꯛꯇꯪꯅꯦ ꯑꯩꯅ ꯑꯗꯒꯤ ꯍꯧꯔ ꯆꯠꯄꯀꯣ
ꯀꯨꯟꯅꯤꯊꯣꯏꯗꯣ ꯀꯔꯤ ꯉꯁꯤ ꯇꯥꯡ ꯀꯨꯟꯃꯔꯤ ꯉꯔꯥꯡ ꯇꯥꯡ ꯀꯨꯟꯍꯨꯝꯗꯣꯏ ꯉꯥꯍꯟ ꯀꯨꯟꯅꯤꯊꯣꯏ ꯑꯣꯏꯗꯣꯏꯕ
ꯀꯨꯟꯅꯤꯊꯣꯏ ꯑꯣꯏꯗꯣꯏꯕ
ꯎꯝ
ꯑꯣ ꯇꯥꯡ ꯀꯨꯟꯅꯤꯊꯣꯏ ꯇꯥꯡ ꯀꯨꯟꯅꯤꯊꯣꯏꯗ ꯑꯣꯢꯗꯣꯏꯕ ꯑꯗꯨꯗꯤ ꯑꯩꯅ ꯀꯥꯎꯕꯁꯨ ꯅꯤꯡꯁꯤꯡꯉꯨ ꯇꯥꯡ ꯀꯨꯟꯅꯤꯊꯣꯏꯗꯗꯤ ꯅꯨꯃꯤꯠ ꯇꯔꯥꯃꯉꯅꯤꯁꯦꯡ ꯇꯥꯡ ꯀꯌꯥꯗ ꯐꯥꯏ
ꯍꯟꯗꯛ ꯀꯌꯥꯅ ꯁꯥꯒꯦ
ꯍꯥꯏꯁꯦ ꯀꯩꯅꯣ ꯖꯅꯋꯥꯔꯤ ꯐꯦꯕ꯭ꯔꯨꯋꯥꯔꯤ ꯃꯥꯔꯆ ꯑꯦꯄ꯭ꯔꯜ ꯃꯦ ꯖꯨꯟ ꯖꯨꯟꯗꯤ ꯀꯣꯟꯊ꯭ꯔꯥꯅ ꯁꯥꯏꯌꯦ
ꯀꯨꯟꯅꯤꯊꯣꯏꯗꯒꯤ ꯀꯨꯟꯊ꯭ꯔꯥ ꯇꯥ ꯅꯨꯃꯤꯠ ꯅꯤꯄꯥꯟꯅꯤ ꯑꯃ ꯂꯩꯔꯦ ꯑꯗꯒꯤ ꯇꯔꯥ ꯎꯝ
ꯑꯗꯨꯗꯤ ꯇꯥꯡ ꯇꯔꯦꯠꯇꯣ ꯃꯣꯏ ꯇꯥꯡ ꯇꯔꯦꯠ ꯐꯥꯎ ꯑꯗꯨꯗꯥꯏꯐꯥꯎ ꯇꯧꯔꯗꯤ ꯌꯥꯔꯅꯤ ꯀꯩꯅꯣ ꯉꯥꯏ ꯑꯩꯅ ꯍꯣꯔꯦꯟ ꯍꯪꯇꯣꯔꯛꯑꯅꯤꯕ ꯅꯣꯏ ꯁꯝꯃꯔ ꯕ꯭ꯔꯦꯛ ꯇꯥꯡ ꯀꯌꯥꯐꯥꯎ ꯊꯥꯏ ꯍꯥꯏꯔꯒ ꯑꯗꯨꯒ ꯅꯨꯃꯤꯠ ꯇꯔꯥꯅꯤ ꯐꯥꯅꯕ ꯇꯧ ꯇꯔꯥ ꯃꯉꯥꯅꯤ ꯐꯥꯅꯕ ꯇꯧꯒꯦ ꯇꯧ ꯊꯥꯈꯥꯏꯒꯤ ꯄꯩꯁꯥ ꯂꯧꯕ ꯅꯨꯉꯥꯏꯅꯕ
ꯌꯦꯡꯉꯣ ꯌꯦꯡꯉꯣ ꯄꯩꯁꯥ ꯂꯧꯕ ꯅꯨꯡꯉꯥꯏꯒꯗꯕ ꯃꯑꯣꯡꯗ
ꯅꯪꯅ ꯉꯁꯤ ꯆꯠꯂꯤꯗꯨꯅ ꯇꯨꯏꯁꯟ ꯂꯩꯇ꯭ꯔꯣ ꯍꯥꯏꯖꯦ
ꯇꯨꯢꯁꯟꯖꯦ ꯁꯨꯇꯝ ꯁꯨꯇꯤ ꯊꯥꯗꯣꯛꯁꯤꯔ ꯇꯧꯕꯅꯤ
ꯌꯥꯕꯨ ꯌꯥꯒꯗ꯭ꯔꯣ ꯅꯣꯏꯗꯣ
ꯌꯥꯅꯤꯍꯦ ꯀꯥꯏ ꯑꯣꯏ ꯑꯣꯏꯍꯣ ꯁꯥꯇ꯭ꯔꯅꯦꯅ ꯊꯋꯥꯏ ꯌꯨꯝ ꯌꯥꯎꯗꯗꯨꯕꯨ ꯈꯔ ꯊꯋꯥꯏ ꯌꯥꯎꯕ ꯌꯥꯎꯇꯥꯥꯔꯗꯤ ꯇꯥꯛꯄꯤꯒꯦꯕꯨ ꯑꯗꯨꯗꯤ ꯅꯠꯇꯦ ꯁꯥꯇ꯭ꯔ ꯅꯤꯄꯥꯥꯟ ꯇꯨꯏꯁꯟ ꯇꯧꯕꯤꯑꯦ ꯅꯤꯄꯥꯥꯟ ꯇꯧꯋꯦ ꯍꯥꯏꯕꯅꯦ ꯅꯣꯡꯃꯗ ꯅꯤꯄꯥꯥꯟ ꯐꯥꯅ ꯂꯥꯛꯇꯦ ꯑꯍꯨꯝ ꯈꯔ ꯂꯥꯛ ꯑꯃ ꯈꯔ ꯂꯥꯛ ꯑꯅꯤ ꯈꯔ ꯂꯥꯛ
ꯑꯦ ꯑꯃꯈꯛꯇꯪ ꯂꯥꯛꯄꯗꯨ ꯅꯪ ꯇꯥꯛꯏꯕ
ꯑꯃꯗ ꯂꯥꯛꯄꯗꯣ ꯃꯤ ꯀꯩꯅꯣꯅꯤꯅ ꯇꯨꯏꯁꯟ ꯁꯦꯟꯇꯔ ꯑꯣꯏꯅ ꯇꯧꯕꯅꯤꯅ ꯀꯃꯥꯏꯅ ꯑꯃꯈꯛꯇ ꯂꯥꯛꯑꯒ ꯇꯣꯛꯑꯁꯤ ꯀꯃꯥꯏꯅ ꯍꯥꯏꯔꯨꯅꯤ
ꯎꯝ ꯄꯔꯦꯡ ꯄꯔꯦꯡ ꯁꯥꯅ ꯑꯗꯨꯝ ꯇꯥꯛꯊꯔꯦ ꯑꯗꯨꯗꯤ
ꯍꯣꯏ ꯑꯩꯅ ꯄꯨꯡ ꯃꯉꯥꯗꯒꯤ ꯇꯥꯛꯄꯅꯦꯕ ꯃꯣꯏ ꯑꯇꯩꯅ ꯄꯨꯡ ꯑꯃ ꯑꯃꯅ ꯑꯍꯨꯝꯗꯩ ꯍꯧꯔꯦ ꯃꯔꯤꯕꯥꯎ ꯑꯗꯒꯤ ꯑꯃꯅ ꯃꯔꯤꯗꯒꯤꯅ ꯃꯉꯥꯐꯥꯎ ꯃꯥꯏꯅ ꯇꯧꯕꯅꯦꯕ
ꯎꯝ
ꯑꯩꯅ ꯃꯉꯥ ꯇꯧꯕꯅꯦꯕ ꯑꯗ ꯃꯣꯏ ꯑꯇꯩꯁꯨ ꯇꯧꯔꯕꯅꯤꯅ ꯑꯩꯅ ꯑꯃꯨꯛ ꯀꯃꯥꯏꯅ ꯑꯁ ꯅꯪ ꯅꯊꯟꯗ ꯂꯥꯛꯑꯦ ꯇꯧꯔꯒꯨꯝꯁꯤ ꯀꯃꯥꯏꯅ ꯍꯥꯏꯔꯨꯅꯤ
ꯎꯝ ꯃꯩ ꯆꯠꯂꯦ ꯑꯉꯥꯡ ꯑꯃꯈꯛ
ꯑꯩ ꯕꯤꯠꯀ ꯂꯩꯇ꯭ꯔꯕꯅꯤꯗ ꯁꯨꯝ ꯄꯩꯁꯥꯢꯒꯤ ꯄꯩꯁꯥꯒꯤ ꯈꯜꯂ ꯁꯨꯝ ꯆꯠꯂꯤꯕꯗꯣ ꯌꯥꯝ ꯕꯤꯠ ꯂꯩꯇ꯭ꯔꯕꯅꯦ ꯑꯩꯕꯨꯗ
ꯊꯤꯉꯥꯡ ꯊꯥꯒꯣ ꯌꯥꯗ꯭ꯔꯣ ꯅꯪ ꯊꯤꯉꯥꯡ ꯊꯥꯒꯣ ꯌꯥ ꯑꯗꯨ ꯅꯪ ꯀꯌꯥꯝ ꯊꯋꯥꯏ ꯌꯥꯎꯕ ꯃꯤꯅꯣ ꯅꯪ ꯅꯇꯣꯟ ꯂꯥꯛꯢꯖꯦꯅ ꯇꯧꯔ
ꯑ ꯃꯣꯏ ꯑꯣꯖꯥꯖꯤꯡ ꯑꯃꯅꯤꯅꯖꯨ ꯈꯪꯗꯦ ꯑꯗꯤ ꯄꯣꯠꯇꯣ ꯁꯥꯇ꯭ꯔꯅ ꯊꯋꯥꯏ ꯌꯥꯎꯗꯕꯒꯤ ꯌꯥꯎꯗꯕꯩꯅꯤ ꯇꯥꯔꯒꯁꯨ ꯀꯩ ꯍꯥꯏꯅꯤ ꯏꯁꯇ꯭ꯔꯤꯛ ꯔꯨꯜ ꯈꯔ ꯁꯦꯝꯗꯅ ꯈꯣꯠꯇꯅ ꯈꯔ ꯑꯗꯨꯝ ꯇꯧꯗꯕꯁꯨ ꯃꯥꯜꯂꯦ ꯃꯣꯏꯁꯨ ꯑꯗꯨꯝ ꯇꯨꯏꯁꯟꯗꯣ ꯍꯧꯖꯤꯜꯂꯨꯕꯒꯤ ꯇꯧꯗ ꯌꯥꯗꯕꯒꯤ ꯇꯧꯕꯗꯣ
ꯀꯅꯥꯒ ꯑ ꯅꯪ ꯊꯥ ꯀꯔꯝ ꯀꯔꯝ ꯀꯥꯟꯗ ꯐꯥꯗꯣꯏꯕ
ꯇꯥꯡ ꯇꯔꯥꯅꯤꯊꯣꯏꯗꯩ ꯍꯧꯒꯤ ꯇꯥꯡ ꯇꯔꯥꯅꯤꯊꯣꯏꯗ ꯐꯥꯗꯣꯏ ꯑꯣꯏꯔꯝꯒꯅꯤ
ꯁꯟꯗꯦꯁꯨ ꯑꯗꯨꯨꯝ ꯆꯠꯄ꯭ꯔꯣ
ꯁꯟꯗꯦ ꯆꯠꯇꯦꯗ ꯇꯥꯡ ꯇꯔꯥꯃꯉꯥ ꯇꯥ ꯇꯔꯥꯅꯤꯊꯣꯏꯗꯒꯤ ꯍꯧꯈꯤꯕꯅꯦ ꯇꯔꯥꯅꯤꯊꯣꯏ ꯐꯥꯀꯥꯟꯗ
ꯎꯝ
ꯇꯥꯡ ꯇꯔꯥꯃꯨꯝ ꯇꯔꯥꯃꯔꯤ ꯌꯧꯔꯛꯀꯥꯟꯗ ꯍꯥꯏꯒꯦ ꯇꯧꯕꯅꯤ
ꯎꯝ
ꯄꯊꯏ ꯈꯜꯂꯣ ꯆꯂꯤꯦ
ꯎ ꯀꯣꯏ ꯕꯤꯅꯉꯌꯥ ꯑꯣꯏꯗꯣꯏ
ꯀꯔꯤꯦ
ꯏ ꯇꯥꯎꯗ ꯕꯤꯂꯅꯤꯌꯥ ꯑꯣꯏꯈꯤꯗꯣꯔꯦ
ꯌꯥꯅꯤꯉꯅ ꯅ ꯅꯪꯅ ꯊꯥ ꯂꯣ ꯀꯨꯟꯒꯤ ꯃꯌꯥꯝ ꯈꯪꯉꯒ ꯅꯪꯅ ꯑꯩꯅ ꯕꯤꯂꯤꯅꯤꯌꯥꯔ ꯑꯣꯏꯔꯗꯗꯤ ꯅꯪꯅ ꯇ꯭ꯔꯤꯂꯤꯅꯤꯌꯥ ꯑꯣꯏꯕ ꯐꯤꯕꯅꯤ
ꯑꯩꯗꯤ ꯆꯥꯡꯅ ꯄꯤꯔꯛꯇꯛꯇꯦꯕ
ꯑꯔꯦ ꯄꯌꯥ ꯀꯁꯤ ꯄꯩꯁꯥꯅꯤ ꯆꯃꯅꯤ ꯑ ꯐꯔꯦꯛ ꯃꯥꯗ ꯕꯤꯜ ꯀꯥꯏ ꯑꯗꯨꯅꯤ
ꯇꯧꯔꯣ ꯄꯩꯁꯥꯅꯤ ꯀ ꯄꯤꯔꯛ ꯇꯧꯔꯤꯗꯤ ꯄꯩꯁꯥ ꯐꯪꯗ꯭ꯔꯤꯅꯦꯅꯦ
ꯑ ꯀꯗꯕꯜꯀꯥ ꯭ꯔꯣ
ꯀꯥꯏ ꯁꯤꯅ ꯂꯣꯏꯔꯀꯥꯟꯗ ꯄꯩꯁꯥ ꯌꯥꯝ ꯆꯤꯜꯂꯀꯥꯟ ꯄꯤꯔꯛꯄꯅꯤꯅ ꯐꯪꯉꯛꯄ ꯑꯗꯨꯝ ꯆꯠꯈꯤ ꯎꯄꯥꯏ ꯂꯩꯇꯦꯕ
ꯑꯩꯈꯣꯏ ꯃꯉꯥ ꯉꯥꯛꯇꯅꯤ ꯃꯉꯥꯗꯨꯐꯥꯎꯗ ꯀꯌꯥ ꯄꯤꯛꯇꯅꯣ ꯄꯤꯛꯇꯅꯣ ꯈꯪꯕ ꯅꯠꯇꯦ ꯇꯧꯔꯤ ꯇ꯭ꯌꯁꯟꯅꯤꯅ ꯈꯜꯦ ꯇꯣꯡꯗꯧꯅ
ꯃꯥ ꯄꯥꯝꯃꯨꯗ ꯃꯥꯉꯔ ꯄꯩꯁꯥꯅꯤ ꯃꯃ
ꯕꯤꯠ ꯈꯔ ꯊꯋꯥꯏ ꯌꯥꯎꯔꯗꯤ ꯈꯔ ꯁꯃꯤꯠ ꯂꯩꯇꯅ
ꯀꯣꯆꯤꯡ ꯁꯦꯟꯇꯔ ꯑꯃꯗ ꯌꯥꯎꯕ ꯀ ꯍꯥꯏꯁꯦ ꯃꯤ ꯐꯪꯅꯕ ꯄꯣꯟꯗꯦ ꯑꯩꯁꯨ ꯋꯥꯈꯜꯅ ꯈꯜꯂꯤꯅꯦ ꯑꯩ ꯀꯣꯆꯤꯡ ꯁꯦꯟꯇꯔ ꯑꯝꯇ ꯌꯥꯎꯒꯦ ꯀꯥꯏꯅ ꯑꯩ ꯐꯪꯗ꯭ꯣꯏꯁꯤꯅ
ꯃꯣꯏ ꯀꯣꯏꯆꯤꯡ ꯀꯨꯏꯗ ꯆꯠꯇꯧ ꯃꯥꯟꯗꯦ ꯍꯟꯗꯛꯀꯤ ꯕꯤ ꯑꯦꯁ ꯑꯦꯅ ꯂꯣꯏꯁꯤꯟꯗꯧ ꯃꯥꯜꯂꯦ ꯑꯩꯉꯝꯕꯗ
ꯀꯩꯌꯥ
ꯃꯣꯏ ꯈꯨꯇꯧꯗꯨ ꯑꯩꯅ ꯁꯨꯝ ꯌꯦꯡꯕ ꯀꯥꯟꯗ ꯐꯣꯔꯃꯦꯠ ꯑꯃ ꯅꯤꯍꯨ ꯆꯨꯝ ꯆꯗꯕ ꯑꯗꯨ ꯁꯥꯇ꯭ꯔꯗꯨ ꯌꯥꯝ ꯂꯥꯛꯇꯕꯅꯤꯅ ꯃꯁ ꯀꯁꯤ ꯏꯟ
ꯑ
ꯑꯩꯅꯁꯨꯝ ꯗꯤꯑꯝ
ꯑꯩꯒꯤ ꯃꯗꯨ ꯌꯥꯏꯗꯤ ꯁꯥꯥ ꯑꯗꯨꯅ ꯅꯤꯄꯥ ꯈꯔ ꯑꯗꯩ ꯃꯔꯛꯇꯨꯗ ꯑꯃꯨꯛ ꯃꯣꯏꯅ ꯑꯃꯨꯛ ꯈꯔ ꯊꯋꯥꯏ ꯌꯥꯎꯗꯤ ꯐꯩ ꯃꯣꯏ ꯊꯋꯥꯏ ꯌꯥꯎ ꯐꯠꯈ꯭ꯔꯦ ꯑꯗꯨꯗꯒꯤꯗꯤ ꯄꯣꯠꯇꯣ ꯑꯇꯣꯞꯄꯗ